ꯍꯜꯂꯣ
ꯑꯝ ꯇꯥꯏꯌꯦ
ꯎꯝ
ꯎꯝ ꯀꯩꯗꯧꯔꯝꯃꯤꯅꯣ ꯇꯨꯝꯃꯤꯔꯥ
ꯃꯇꯦꯛ ꯑꯃ ꯑꯗꯨꯒ ꯇꯨꯝꯕꯅ ꯄꯨꯔꯥ ꯇꯨꯝꯗꯕꯗꯤ ꯅꯠ
ꯎꯝ
ꯉꯔꯥꯡ ꯋꯥꯔꯨꯕꯩꯅꯦ ꯑꯗꯨꯕꯨꯗꯤ ꯑꯣ ꯑꯩꯗꯤ ꯁꯣꯔꯣꯛꯀ ꯊꯣꯛꯎꯔꯦꯗ ꯅꯍꯥꯟ ꯀꯩꯅꯣ ꯎꯝ ꯀꯩꯅꯣ ꯐꯣꯟ ꯑꯃ ꯂꯣꯟꯗ ꯂꯧꯕꯅꯦꯕꯀꯣ ꯑꯗꯨꯗꯨꯒ ꯐꯣꯟꯖꯦ ꯑꯩꯅ ꯎꯝ ꯃꯃꯥꯡ ꯊꯥꯒꯤ ꯇꯥꯡ ꯀꯨꯟꯗ ꯂꯧꯒꯤꯕꯅꯦ ꯑꯗꯏꯗ ꯍꯟꯗꯛꯀꯤ ꯊꯥꯖꯤꯗꯒꯤ ꯃꯣꯏ ꯃꯣꯏꯒꯤ ꯕꯦꯡꯀꯤ ꯄꯩꯁꯥꯗꯣ ꯀꯛꯀꯗ꯭ꯔꯥ ꯍꯥꯏꯅ ꯈꯜꯂꯨꯕꯅꯦ ꯑꯗꯨꯒ ꯀꯛꯇ꯭ꯔꯦꯕ ꯑꯗꯨꯗꯤ ꯑꯩꯅ ꯍꯪꯕ ꯆꯠꯂꯨꯕꯅꯤꯗ ꯄꯩꯁꯥꯗꯣ ꯉꯍꯥꯟ ꯇꯥꯡ ꯑꯗꯨꯗ ꯀꯛꯀꯅꯦꯅ ꯍꯥꯏꯒ꯭ꯔꯒ ꯍꯧꯖꯤꯛꯕꯧ ꯀꯛꯄꯤꯗꯔꯤꯖ‌ꯦ ꯀꯃꯥꯏꯟ ꯇꯩꯅꯣ ꯑꯩꯉꯣꯟꯗ ꯑꯃꯨꯛ ꯎꯝ ꯑꯩꯉꯣꯟꯗ ꯑꯩꯅ ꯃꯊꯪ ꯀꯩꯒꯨꯝꯕ ꯂꯣꯟ ꯂꯧꯅꯤꯡꯕ ꯈꯣꯠꯅꯤꯡꯕ ꯂꯩꯕꯗ ꯂꯣꯟꯖ‌ꯦ ꯃꯇꯝ ꯆꯥꯅ ꯊꯤꯗ꯭ꯔꯒꯗꯤ ꯑꯀꯥꯏꯕ ꯂꯩꯗꯅꯀꯣ ꯑꯗꯨꯒꯤ ꯍꯪꯉꯨꯕꯅꯤꯗ ꯑꯗ ꯃꯣꯏꯅ ꯑꯦ ꯑꯗꯨꯗꯤ ꯊꯥ ꯂꯣꯏꯔꯝꯗꯥꯏ ꯂꯧꯈꯤꯕ ꯄꯣꯠꯅꯤꯅ ꯃꯥ ꯑꯣꯒꯁ ꯑꯗꯥꯏꯗꯒꯤ ꯑꯝ ꯀꯩꯅꯣ ꯇꯧꯔꯛꯑꯅꯤ ꯀꯛꯄ ꯍꯧꯔꯛꯑꯅꯤ ꯀ‌ꯦꯝꯇ ꯅꯨꯡꯁꯥ ꯊꯤꯡꯉꯥꯏꯇꯦ ꯄꯩꯁꯥ ꯑꯗꯨꯝ ꯍꯥꯞꯄ ꯊꯝꯕꯤꯌꯣꯅ ꯍꯥꯏ ꯑꯗꯨꯃꯥꯏꯅ ꯍꯣꯏ ꯑꯩ ꯄꯩꯁꯥꯕꯨꯗꯤ ꯍꯥꯞꯄꯒ ꯊꯝꯃꯤ ꯈꯣꯠꯂꯤ ꯑꯗꯨ ꯀꯛꯇꯕꯗꯨꯗ ꯄꯥꯈꯠꯇꯅ ꯍꯪ ꯂꯛꯏꯅꯦꯅ ꯑꯗꯨꯃꯥꯏꯟ ꯊꯣꯎꯕꯅꯤꯗ ꯑꯩ
ꯎꯝ ꯐꯣꯟꯖꯦ ꯂꯧꯔꯤꯖ‌ꯦ ꯀꯅꯥꯏ ꯅꯣꯏ ꯗꯥ ꯒꯤꯔꯣ
ꯅꯠꯇꯦ ꯑꯈꯣꯏ ꯖ‌ꯦ ꯑꯈꯣꯏ ꯏꯕꯥꯏꯒꯤ
ꯎꯝ
ꯃꯥꯒꯤ ꯐꯣꯟꯗꯣ ꯉꯍꯥꯟ ꯁꯣꯔꯥꯠ ꯆꯠꯄꯗ ꯇꯥꯍꯧꯔꯕ ꯑꯗꯨꯒ ꯁꯣꯔꯥꯠ ꯆꯠꯄ ꯇꯥ ꯍꯧ ꯕꯗꯨꯗꯥ ꯃꯉꯣꯟꯗꯒꯤ ꯂꯧꯕꯗꯣ ꯃꯣꯏꯒꯤꯗꯤ ꯑꯙꯥꯔꯒ ꯗꯒꯤ ꯀꯩꯅꯣꯒ ꯑꯥ ꯎꯝ ꯃꯣꯏꯒꯤ ꯁꯥꯔꯗꯤꯚꯤꯒ‌ꯦꯠꯀ ꯃꯣꯏꯒꯤ ꯎꯝ ꯀꯩꯅꯣꯖ‌ꯦ ꯎꯝ ꯃꯤꯡꯖ‌ꯦ ꯀꯅꯣ ꯕꯅꯥꯟ ꯈꯦꯠꯅꯩ ꯍꯥꯏꯕ꯭ꯔꯥ ꯀꯩꯅꯣ ꯑꯗꯨꯗꯨꯒꯤ ꯌꯥꯗ꯭ꯔꯦꯟ ꯇꯧꯕ ꯑꯗꯨꯗ ꯑꯩꯉꯣꯟꯗꯒꯤ ꯂꯧꯔꯒꯦꯅ ꯗꯨꯃꯥꯏ ꯇꯧꯔꯒ ꯑꯩꯉꯣꯟꯗꯒꯤ ꯂꯧꯒꯤꯕꯅꯤꯗ
ꯑꯈ‌ꯣ ꯃꯥꯏꯖ‌ꯦ ꯌꯥ ꯍꯜꯂꯣ
ꯇꯥꯏꯌꯦ
ꯉꯥꯏꯈꯣꯀꯣ ꯄꯥꯏꯌꯣ ꯎꯝ ꯍꯜꯂꯣ
ꯇꯥꯏ ꯇꯥꯏ
ꯍꯂ‌ꯣ ꯍꯖꯤꯛ ꯑꯗꯣ ꯍꯧꯖꯤꯛꯀꯤ ꯀꯩꯅꯣ ꯅꯠꯇꯦ ꯉꯥꯡꯉꯤꯅꯦ ꯀꯩꯅꯣ ꯇꯧꯔꯤꯕ ꯑꯥ ꯐꯣꯟꯖ‌ꯦ ꯌꯨꯡꯖꯜꯂ ꯂꯩꯒꯤꯕ ꯅꯥ ꯀ‌ꯣꯡꯗꯩ ꯅꯥꯟꯗꯔꯒ ꯀꯩꯅꯣ ꯇꯧꯕ꯭ꯔꯥ ꯑꯥ ꯍꯨꯖꯤꯛꯀꯤ ꯑꯥ ꯑꯗꯨꯒꯤ ꯃꯨ ꯐꯣꯟꯒꯤ ꯂꯣꯟ ꯂꯧꯕꯗꯨꯗꯤ ꯃꯥꯒꯤ ꯍꯨꯟꯗꯧ ꯋꯥꯠꯂꯤꯕ꯭ꯔꯥ
ꯁꯨꯍꯨꯟ ꯍꯨꯟꯗ꯭ꯔꯤꯌꯦ ꯑꯍꯥꯝꯕ ꯍꯧꯕꯒꯤ ꯑꯍꯥꯟꯕ ꯍꯧꯕꯗꯨꯒꯤ ꯃꯣꯏ ꯄꯩꯁꯥ ꯀꯛꯄꯗꯣ ꯀꯛ ꯇꯕꯗꯨꯒꯤꯅꯦ ꯑꯩꯅ ꯄꯥꯈꯠꯇꯅ ꯍꯪꯉꯨꯕꯅꯤꯗ ꯑꯩꯉꯣꯟꯗ ꯑꯩꯒꯤ ꯕꯦꯡꯇ ꯑꯦꯀꯥꯎꯟꯗꯖꯨ ꯄꯩꯁꯥꯖ‌ꯦ ꯍꯥꯞꯄꯒ ꯊꯝꯃꯦ ꯑꯗꯨꯒ ꯀꯩꯒꯤꯅꯣ ꯑꯩꯒꯤ ꯄꯩꯁꯥꯖ‌‌ꯦ ꯍꯧꯖꯤꯛꯕꯧ ꯀꯛ ꯄꯤꯗ꯭ꯔꯤꯁꯦꯅ ꯍꯪꯉꯨꯕꯅꯤꯗ ꯀꯣꯏꯕ ꯂꯩꯕꯒꯤꯅꯣꯅ ꯑꯗꯨ ꯃꯣꯏꯅ ꯑꯦ ꯃꯠ ꯑꯥ ꯃ‌ꯣꯏꯅ ꯃꯇꯝ ꯁꯨꯗꯕꯩꯅ‌ꯦ ꯍꯥꯏꯔꯛꯑꯕ
ꯎꯝ
ꯑꯩꯒꯤꯗꯤ ꯑꯁꯣꯏꯕ ꯑꯝꯇ ꯂꯩꯔꯝꯗꯤꯌ‌ꯦ ꯍꯥꯏꯕ ꯑꯩꯅ ꯑꯩꯅ ꯍꯥꯏꯅꯤꯡ ꯉꯤꯁꯤꯅ ꯑꯁꯣꯏ ꯇ ꯂꯩꯔꯝꯗ꯭ꯔꯦ ꯃꯣꯏꯅ ꯃꯇꯝ ꯁꯨꯗꯕꯩ ꯀꯛꯆꯗꯕꯅꯤ ꯍꯥꯏꯅ ꯑꯩ ꯍꯥꯏꯕ
ꯎꯝ ꯀꯔꯤ ꯒꯨꯝꯕ ꯇꯝꯗꯤ ꯍꯦꯟꯇꯣꯛꯑ ꯀꯛꯍꯧꯗ ꯇꯥꯗꯤ ꯁꯨꯝ ꯀꯩꯅꯣ ꯇꯧꯅꯤ ꯃꯣꯏꯗꯤ ꯑꯥ ꯔꯦꯀꯣꯠ ꯂꯩꯍꯧꯅꯤꯟ ꯇ‌ꯩ ꯅꯠꯇ꯭ꯔꯣ
ꯍꯣꯏ ꯍꯣꯏ ꯍꯣꯏ ꯂꯣꯟ ꯂꯧꯕ ꯄ ꯇꯧꯕꯁꯤꯗꯤꯅꯦ ꯈꯣꯏꯅ ꯀꯩꯒꯨꯝꯕ ꯀꯩꯅꯣ ꯃꯥꯒꯤ ꯃꯇꯝ ꯆꯥꯅ ꯄꯩꯁꯥꯖ‌ꯦ ꯑꯃꯨꯔꯛ ꯑꯃꯨꯔꯛꯀꯨꯝꯕ ꯍꯦꯛ ꯊꯤꯍꯧꯗ꯭ꯔꯕ ꯑꯗꯨ ꯇꯥꯔꯗꯤ ꯑꯩꯖ‌ꯦ ꯃꯊꯪ ꯂꯧꯕ ꯃꯇꯝꯗ ꯑꯈꯣꯏꯒꯤ ꯀꯩ ꯍꯥꯏꯅꯤ ꯅꯨꯡꯉꯥꯏꯇꯕꯗꯣ ꯑꯗꯨ ꯑꯣꯏꯕ ꯑꯗꯨꯏꯗꯨꯅ ꯀꯗꯨꯐ ꯀꯩꯅꯣꯒꯤꯗꯤ ꯂꯣꯟ ꯂꯧꯕ ꯄꯣꯠꯁꯤꯗꯤꯅꯦ ꯌꯥꯔꯤꯈꯩ ꯑꯩꯈꯣꯏꯅ ꯃꯇꯝ ꯆꯥꯅ ꯃꯥꯒꯤ ꯂꯣꯟꯗꯨꯒꯤ ꯃꯇꯝ ꯆꯥꯅ ꯊꯤꯕꯤꯒꯗꯧꯅꯦꯕ ꯑꯩꯈꯣꯏꯅ ꯆꯠꯂꯒ ꯊꯤꯔꯒꯅ ꯃꯇꯝ ꯆꯥꯅ ꯊꯤꯔꯦ ꯑꯗꯥꯒꯤ ꯅꯠꯇ꯭ꯔꯥꯒꯅ ꯑꯩꯈꯣꯏꯅ ꯄꯩꯁꯥ ꯑꯩꯈꯣꯏꯒꯤ ꯑꯦꯀꯥꯎꯟꯗꯒꯤ ꯀꯛꯀꯦ ꯀꯛꯄꯤꯔꯣ ꯍꯥꯏꯔꯒꯁꯨ ꯀꯛꯄ ꯌꯥꯏꯗꯅꯀꯣ ꯑꯗꯨꯁꯨ ꯑꯗꯨ ꯑꯣꯏꯔꯒꯅ ꯑꯃꯨꯛ ꯑꯦꯀꯥꯎꯟꯗ ꯑꯩꯈꫭꯏꯅ ꯄꯩꯁꯥꯁꯦ ꯃꯇꯝ ꯆꯥꯅ ꯍꯥꯞꯀꯗꯣꯏꯅꯦꯕ ꯃꯣꯏꯒꯤ ꯇꯥꯔꯤꯛ ꯑꯃ ꯑꯅꯤ ꯑꯗꯨꯃꯥꯏꯅ ꯀꯛ ꯄꯃꯥꯏ ꯂꯩꯕꯀꯣ ꯑꯗꯨꯏ ꯃꯅꯨꯡꯗꯨꯗ ꯑꯩꯈꯣꯏꯅ ꯀꯩꯅꯣ ꯇꯥꯔꯤꯛꯇꯨ ꯌꯧꯗ꯭ꯔꯤꯉꯩꯗ ꯍꯥꯟ ꯍꯥꯞꯆꯤꯂꯒ ꯊꯝꯍꯧꯕꯩ ꯋꯥꯅꯤꯗ
ꯐꯣꯟ ꯀꯌꯥꯃꯨꯛ ꯇꯥꯕ ꯂꯧꯔꯤꯅꯣꯗꯣ
ꯂꯤꯁꯤꯡ ꯀꯨꯟꯃꯥꯊꯣꯏꯅꯤꯊꯣꯏ ꯇꯥꯕ ꯑꯣꯏꯔ ꯃꯥꯜꯂꯦ ꯌꯥꯝ ꯇꯥꯡꯕꯗꯤ ꯅꯠꯇꯦꯗ ꯃꯣꯏ ꯊꯥ ꯅꯤꯄꯥꯟꯒꯨꯝꯕ ꯑꯗꯨꯃꯥꯏꯅ ꯊꯤꯗꯣꯏꯅꯦꯕ ꯊꯥ ꯑꯃꯒꯤ ꯂꯨꯄꯥ ꯂꯤꯁꯤꯡ ꯑꯅꯤꯒ ꯆꯥꯝꯃꯉꯥ ꯈꯛꯇꯪ ꯍꯦꯟꯕꯅꯦ ꯑꯗꯨꯃꯥꯏ ꯊꯤꯗꯣꯏꯕ
ꯃꯣꯏ ꯀꯩꯅꯣꯗꯤ ꯎꯝ ꯑꯗꯨꯒꯤ ꯁꯨꯝꯄꯒꯤ ꯍꯦꯟꯇꯣꯛꯅꯗꯤ ꯍꯨꯟꯕꯒꯤ ꯋꯥꯅꯤ ꯈꯔ ꯆꯥꯞ ꯆꯥꯕꯤ ꯍꯨꯟꯗꯣꯏꯔ ꯅꯠꯇ꯭ꯔꯥꯒ ꯈꯔ ꯍꯦꯟꯇꯣꯛꯅ ꯍꯨꯟꯗꯣꯏꯔ ꯑꯗꯨꯕꯨ
ꯑꯗꯨ ꯂꯣꯟ ꯂꯧꯔꯛꯑꯕꯅꯤꯅ ꯄꯩꯁꯥ ꯈꯛꯇꯪꯗꯤ ꯃꯣꯏꯒꯤ ꯃꯣꯏꯒꯤ ꯇꯣꯉꯥꯟꯅ ꯆꯥꯔꯖ ꯈꯔꯗꯤ ꯌꯥꯎꯔꯅꯤꯗꯅꯀꯣ ꯑꯗꯨꯃꯥꯏꯅ ꯇꯧꯕ ꯑꯩꯁꯨ ꯆꯥꯞ ꯆꯥꯕꯤ ꯈꯪꯗꯦꯗ ꯑꯩꯁꯨ ꯑꯃꯨꯛꯇ ꯂꯧꯗꯦꯗ ꯑꯩꯒꯤ ꯃꯃꯤꯡꯗ ꯇꯧꯔ ꯂꯧꯕꯩ ꯋꯥꯅꯤ ꯑꯩꯒꯤ ꯑꯦꯀꯥꯎꯟꯗꯒꯤ ꯇꯧꯔ ꯂꯧꯕꯩ ꯋꯥꯅꯤ ꯑꯗꯨꯒ ꯑꯩꯁꯨ ꯑꯩ ꯑꯃꯨꯛꯇ ꯂꯧꯗꯕꯅꯤꯅ ꯈꯪꯗꯦꯕ
ꯎꯝ꯫ ꯀꯩꯅꯣꯁꯨ ꯑ ꯑꯩꯈꯣꯏ ꯃꯥꯒꯤ ꯐꯣꯟꯁꯨ ꯚꯦꯂꯤꯠ ꯂꯣꯏꯔꯕ ꯑꯗꯨ ꯀꯌꯥꯗꯤ ꯁꯤꯖꯤꯟꯅꯗꯕ ꯃꯥꯒꯤ ꯑꯩꯈꯣꯏ ꯃꯥꯒꯤ ꯐꯣꯟꯁꯤꯁꯨ ꯑꯗꯣ ꯔꯤꯆꯥꯥꯔꯖ ꯑꯃꯨꯛ ꯍꯥꯞꯆꯤꯜꯂ ꯊꯝ ꯇꯥꯔꯦ ꯂꯣꯏꯈ꯭ꯔꯥꯕꯅꯤꯅ ꯁꯨꯝ ꯑꯣ ꯍꯥꯏꯕꯗꯤ ꯀꯔꯤꯝ ꯐꯣꯟ ꯋꯥꯔꯤ ꯁꯥꯟꯅꯗ꯭ꯔꯥꯒꯁꯨ ꯐꯣꯟꯒꯤ ꯗꯔꯀꯥꯔ ꯂꯥꯛꯄ ꯃꯇꯝꯗꯗꯤ ꯔꯤꯆꯥꯔꯖ ꯂꯣꯏꯈꯤꯕꯅꯤ ꯀꯅꯥꯅ ꯈꯪꯅꯤ ꯃꯦꯁꯦꯖ ꯅꯠꯇ꯭ꯔꯥꯒ ꯊꯥꯒꯤ ꯑꯗꯨꯗꯨꯒ ꯍꯥꯏꯁꯨ ꯃꯔꯣꯟꯗꫭ ꯀꯔꯤꯝ ꯌꯧꯔꯛꯇꯦꯗꯅ ꯃꯥꯒꯤ ꯐꯣꯟꯒꯤ ꯄꯩꯁꯥ ꯂꫭꯏ ꯊꯣꯛꯈꯤ ꯇꯥꯔꯗꯤ ꯑꯗꯨꯒꯤꯁꯨ
ꯍꯣꯏ ꯑꯗꯨꯅꯤ
ꯍꯣꯔꯦꯟ
ꯍꯣꯏ ꯑꯗꯨ ꯃꯥꯒꯤ ꯑꯗꯨꯝ ꯀꯩꯅꯣ ꯇꯧꯕꯤ ꯍꯥꯞꯆꯤꯟꯕꯤ ꯄꯩꯁꯥ ꯌꯥꯝ ꯌꯥꯝꯗ꯭ꯔꯥꯒꯁꯨ ꯀꯣ ꯀꯩꯅꯣꯗ ꯃꯥꯁꯨ ꯑꯗꯨꯝ ꯆꯠꯊꯣꯛ ꯈꯣꯠꯇꯣꯛꯄ ꯇꯧꯕꯅꯤꯅ ꯑꯗꯨꯝ ꯅꯣꯏꯅ ꯀꯥꯏꯗ ꯂꯩꯔꯤꯒꯦ ꯑꯗꯨ ꯑꯗꯥꯅ ꯍꯪꯅꯕꯒꯤ ꯀꯩꯅꯣꯁꯨ ꯐꯩꯗꯥꯅꯀꯣ ꯁꯨꯝ ꯑꯍꯥꯟꯒ ꯑꯣꯏꯔꯛꯄꯅꯤꯅ ꯐꯣꯟ ꯑꯗꯨꯝ ꯄꯥꯏꯅꯈ꯭ꯔꯥꯗꯤ ꯏꯃꯥ ꯀꯥꯏ ꯂꯩꯒꯦ ꯑꯗꯨ ꯇꯧꯒꯦꯗꫭ ꯍꯪꯕ ꯌꯥꯏꯗꯅ ꯈꯤꯇꯪ ꯊꯦꯡꯂꯛꯑꯁꯨ ꯍꯟꯖꯤꯜꯂꯛꯄꯗ ꯑꯗꯥ ꯍꯪꯅꯕ ꯌꯥꯕꯒꯤ ꯑꯗꯨꯝ ꯄꯥꯏꯍꯟꯕꯤꯌꯣ ꯃꯆꯥ ꯑꯃ ꯑꯗꯨꯝ ꯑꯗꯨꯅ ꯍꯦꯟ ꯐꯔꯕꯅꯦ ꯃꯅꯥ ꯇꯧꯕ ꯍꯩꯇ꯭ꯔꯥꯒꯁꯨ ꯅꯣꯏꯅ ꯑꯗꯨꯝ ꯐꯣꯟ ꯇꯧꯕꯤꯕ ꯌꯥꯏ ꯍꯥꯏꯕ
ꯎꯝ꯫
ꯍꯩ ꯍꯩꯗꯤ ꯍꯩꯕ꯭ꯔꫭ
ꯑꯁ ꯑꯥ ꯐꯣꯟ ꯃꯥꯒꯤ ꯍꯩꯕꯕꯨꯅꯦ ꯀꯩꯅꯣ ꯍꯩ ꯃꯤꯅ ꯐꯣꯟ ꯂꯛꯑꯒ ꯑꯣꯛꯄ ꯑꯗꯥꯒꯤ ꯍꯣꯏ ꯃꯨꯊꯠꯄꯒ
ꯎꯝ ꯑꯗꯨꯗꯤ ꯑꯗꯨ ꯐꯔꯦ ꯀꯩꯗꯧꯔꯒꯦ ꯑꯗꯨ ꯌꯥꯔꯦ ꯑꯣꯛꯄ ꯍꯩꯔꯤꯗꯨ ꯐꯔꯦ
ꯐꯣꯟꯗꯒ ꯑꯩꯈꯣꯏꯒꯤ ꯁꯨꯝ ꯑꯩꯈꯣꯏꯒꯤ ꯁꯦꯅꯦꯃꯥ ꯐꯤꯂꯝꯒ ꯌꯦꯡꯕꯒꯁꯦ ꯀꯩꯅꯣ ꯇꯧꯋꯦ ꯃꯁꯥ ꯃꯇꯣꯝ ꯊꯥꯕꯗꯤ ꯍꯩꯇꯦ ꯑꯩꯈꯣꯏꯅ ꯊꯥꯕꯤꯔ ꯆꯪꯉꯝꯃꯒ ꯌꯦꯡꯕ ꯈꯛꯇꯒ ꯑꯗꯨꯝꯗꯤ ꯍꯩꯔꯦ ꯂꯩꯈꯠ ꯂꯩꯊꯒꯨꯝꯕꯒ ꯁꯥꯎꯟ
ꯑꯥ ꯁꯥꯎꯟ
ꯑꯇꯩꯗꯤ ꯀꯩꯁꯨ ꯊꯣꯏꯗꯣꯛꯅ ꯍꯩꯇꯦ ꯍꯩꯁꯨ ꯍꯩꯔꯔꯣꯏꯗ
ꯍꯣꯏ ꯑꯗꯨ ꯐꯝꯃꯜꯂꯕꯅꯤ ꯑꯗꯨꯕꯣꯛꯀꯤ ꯆꯥꯡꯗ ꯍꯩꯔꯤꯗꯨꯣ ꯐꯔꯕꯅꯤ ꯃꯤ ꯁꯨꯡꯍꯩ ꯍꯩꯇꯕ ꯂꯩ ꯑꯩꯈꯣꯏ ꯃꯥ ꯍꫭꯏꯒꯗꯤ ꯐꯣꯟ ꯒꯥꯁꯦ ꯃꯄꯨꯟꯁꯤꯒꯤ ꯄꯥꯏꯗꯦ ꯄꯥꯏꯗꯦ ꯍꯥꯏꯕꯗꯤ ꯑꯩꯈꯣꯏꯅ ꯑꯗꯨꯝ ꯑ ꯏꯃꯥ ꯐꯣꯟ ꯄꯥꯏꯔꯛꯑꯣ ꯍꯥꯏ ꯍꯥꯏꯅ ꯍꯥꯏꯔꯒ ꯃꯉꯣꯟꯗ ꯑꯩꯈꯣꯏꯅ ꯐꯣꯟꯗꯨ ꯄꯤꯔꯒ ꯃꯉꯣꯟꯗ ꯄꯤꯔꯒ ꯋꯥꯔꯤ ꯁꯥꯟꯅꯍꯟꯕꯕꯨꯗꯤ ꯁꯥꯟꯅꯍꯟꯜꯂꯤꯀꯣ ꯑꯗꯨꯒ ꯃꯣꯏꯅꯒ ꯐꯣꯟ ꯇꯧꯕ ꯑꯗꯩ ꯐꯣꯟ ꯑꯣꯛꯄ ꯈꯣꯠꯄ ꯑꯗꯨ ꯑꯗꯒ ꯑꯃꯇ ꯃꯥ ꯍꯩꯇꯦ ꯍꯥꯏꯕ ꯃꯥꯒꯤ ꯑꯣꯏꯅꯁꯨ ꯐꯣꯟ ꯑꯝꯇꯁꯨ ꯂꯩꯔꯝꯗꯦꯕ
ꯎꯝ
ꯑꯗꯨꯅꯤꯅ ꯌꯥꯝ ꯐꯩ ꯅꯣꯏ ꯃꯥꯈꯣꯏꯒ ꯍꯩꯔꯤꯗꯣ
ꯎꯝ
ꯅꯨꯡꯉꯥꯏꯗꯅ ꯁꯨꯝ ꯆꯠꯊꯣꯛꯈ꯭ꯔꯁꯨ ꯏꯃꯥ ꯅꯪ ꯀꯥꯏ ꯂꯩꯔꯤꯒꯦ ꯑꯅꯥ ꯍꯪꯕꯗꯤ ꯌꯥꯏꯗꯅ
ꯃꯥꯅꯦ ꯑꯩꯈꯣꯏ ꯑꯩꯈꯣꯏꯁꯨ ꯄꯥꯏꯍꯜꯂꯤꯅꯤ ꯀꯩꯅꯣ ꯇꯧꯔꯒ ꯑꯩꯈꯣꯏ ꯃꯥꯗ ꯍꯋꯥꯏꯖꯥꯔ ꯂꯣꯟꯕꯅꯤꯅ ꯃꯥꯅ ꯃꯥꯏꯀꯩ ꯑꯝꯗ ꯆꯠꯈꯤ ꯇꯥꯔꯁꯨ ꯍꯥꯏꯗꯤ ꯀꯣꯟꯅ ꯍꯋꯥꯏ ꯂꯧꯕ ꯂꯥꯛꯄ ꯃꯤ ꯌꯥꯎꯋꯦꯕ ꯑꯩꯈꯣꯏ ꯃꯥꯅ ꯆꯠꯈ꯭ꯔꯕ ꯇꯨꯡꯗ ꯑꯗ ꯐꯣꯟꯗꯨ ꯄꯥꯏꯈꯤ ꯇꯥꯔꯗꯤ ꯀꯗꯣꯝ ꯁꯥꯏꯠꯗ ꯆꯠꯂꯤꯅꯣ ꯀꯩꯅꯣ ꯀꯩꯅꯣ ꯍꯪꯕ ꯌꯥꯏꯗꯅ ꯑꯗꯨ ꯄꯥꯏꯈꯤꯗ ꯇꯥꯔꯗꯤ ꯄꯥꯎꯗꯨ ꯐꯥꯎꯗꯣꯅꯕ ꯉꯝꯗꯦ ꯍꯥꯏꯕ
ꯃꯥꯅꯦ ꯑꯗꯨꯅꯤ ꯍꯥꯏꯁꯤ ꯑꯁꯤꯅ ꯀꯌꯥ ꯃꯃꯜꯅ ꯀꯌꯥ ꯑꯣꯏꯗꯣꯏꯅꯣ ꯑꯗ ꯨꯇꯧꯗꯣꯏꯅꯣꯅ ꯃꯥꯃꯛ ꯃꯁꯥꯃꯛ ꯂꯥꯛꯇ꯭ꯔꯒꯁꯨ ꯑꯗꯨꯝ ꯐꯣꯟꯗꯨ ꯄꯥꯏꯔꯒꯗꯤ ꯋꯥꯔꯤꯗꯨ ꯁꯥꯔꯒ ꯌꯥꯏꯗꯅ ꯑꯗꯨꯒꯤ ꯋꯥꯅꯤꯗ ꯌꯥꯝ ꯐꯩ ꯅꯣꯏ ꯃꯥꯁꯦ ꯆꯍꯤ ꯀꯩꯗꯧꯔꯕ ꯍꯥꯏꯔꯛꯑꯣ
ꯎꯝ ꯀꯩꯕ ꯀꯩꯅꯣ ꯅꯣꯡꯖꯦ ꯑꯗꯨꯝ ꯃꯪꯂꯤ ꯁꯥꯔꯤ ꯇꯧꯔ ꯂꯩꯔꯦꯕ ꯍꯧꯖꯤꯛꯀꯤꯗꯣ ꯑꯩꯈꯣꯏ ꯃꯥꯒꯤ ꯆꯍꯤ ꯍꯥꯏꯔꯣ
ꯑꯥ ꯅꯣꯏ ꯃꯥꯒꯤ ꯆꯍꯤ ꯀꯌꯥꯃꯨꯛ ꯁꯨꯔꯒꯦ
ꯌꯥꯝꯅ ꯀꯩꯅꯣ ꯇꯧꯕ ꯅꯠꯇꯦ ꯆꯍꯤ
ꯆꯍꯤ ꯍꯨꯝꯐꯨ ꯃꯉꯥ ꯆꯍꯤ ꯅꯠꯇꯦ ꯍꯨꯝꯐꯨ ꯃꯉꯥꯗꯤ ꯍꯦꯜꯂꯝꯃꯅꯤ ꯑꯗꯨ ꯍꯨꯝꯗ꯭ꯔꯥ ꯃꯌꯥꯑꯣꯏ ꯀꯩ ꯍꯨꯝꯗ꯭ꯔꯥꯃꯛ ꯇꯤ ꯌꯧꯔꯝꯒꯤ ꯔꯣꯏꯗꯤ ꯈꯜꯂꯦ ꯑꯥ ꯍꯨꯝꯐꯨꯠ ꯃꯉꯥ ꯇꯔꯨꯛ ꯌꯧꯔꯝꯃꯗ꯭ꯔꯥ ꯑꯩ ꯈꯪꯗꯤꯌꯦ ꯆꯞ ꯆꯥꯕꯤ
ꯍꯩ ꯍꯦꯜꯂꯝꯒꯅꯤ ꯑꯩꯈꯣꯏ ꯏꯇꯩꯃꯥ ꯑꯩꯈꯣꯏ ꯑꯩꯈꯣꯏ ꯗꯗꯥ ꯑꯍꯟ ꯂꯩꯇꯕꯗꯣ ꯆꯍꯤ ꯍꯨꯝꯐꯨ ꯃꯉꯥꯗ ꯂꯩꯇꯕꯅꯦ ꯅꯣꯏ ꯕꯥ ꯍꯣꯏꯒ ꯑꯩꯈꯣꯏ ꯗꯥ ꯑꯍꯟ ꯍꯣꯏꯒ ꯌꯦꯡꯅꯔꯨꯔꯗꯤ ꯀꯩꯅꯣꯍꯦ ꯅꯣꯏ ꯄꯥ ꯍꯣꯏꯅ ꯌꯥꯝ ꯍꯟꯗꯗꯤ ꯀꯩꯅꯣ ꯑꯗꯣ ꯅꯣꯏ ꯃꯥꯒ ꯅꯣꯏꯕꯥꯒ ꯆꯍꯤ ꯌꯥꯝ ꯈꯦꯠꯅꯕ꯭ꯔꯕ
ꯆꯍꯤ ꯃꯉꯥꯃꯨꯛ ꯍꯟꯕ꯭ꯔꯥ ꯇꯔꯥꯃꯨꯛ ꯍꯟꯕ꯭ꯔꯥ ꯈꯪꯗꯦ ꯑꯃ ꯇꯧꯔꯝꯒꯅꯤ ꯀꯥꯎ ꯑꯩ ꯀꯥꯎꯔꯦ ꯆꯞ ꯆꯥꯕꯤ ꯈꯪꯗ꯭꯭ꯔꯦ ꯑꯗꯨꯕꯨꯗꯤ ꯑꯗꯣ ꯑꯩꯈꯣꯏꯕꯥꯒꯤꯅ ꯆꯍꯤ ꯑꯥ ꯁꯕ ꯍꯨꯝꯗ꯭ꯔꯥꯒ ꯀꯌꯥ ꯑꫭꯏꯔꯝꯗꯨꯅꫭ ꯈꯪꯗꯦ ꯃꯉꯥ ꯇꯔꯨꯛ ꯍꯦꯜꯂꯝꯃꯗ꯭ꯔ ꯈꯪꯗꯦꯕꫭ ꯑꯩ ꯆꯍꯤꯒꯤꯗꯤ ꯀꯨꯏꯔꯦꯗ ꯌꯦꯡꯉꯨꯗꯕꯅꯤꯅ ꯆꯞ ꯆꯥꯕꯤ ꯈꯪꯗꯦ ꯑꯗꯨꯝꯗꯤ
ꯆꯍꯤ ꯀꯩꯅꯣꯃꯨꯛ ꯁꯨꯔꯝꯃꯅꯤꯗ ꯎꯝ ꯅꯣꯏꯁꯦ ꯅꯪ ꯂꯩꯔꯦꯀꯣ ꯅꯪꯅ ꯈ꯭ꯋꯥꯏ ꯏꯇꯣꯟ ꯇꯣꯜꯂꯦꯀꯣ ꯅꯪ ꯃꯊꯛꯇ ꯎꯝ ꯅꯣꯏ ꯗꯥ ꯅꯣꯏ ꯃꯉꯥ ꯂꯩ ꯃꯣꯏ ꯃꯉꯥ ꯅꯠꯇ꯭ꯔꯣ ꯂꯩꯔꯤꯁꯦ
ꯎꯝ
ꯑꯥꯗꯤ ꯅꯪꯒꯤ ꯆꯍꯤꯗꯣ ꯀꯨꯟꯊ꯭ꯔꯥꯒ ꯇꯔꯨꯛ ꯀꯨꯟꯊ꯭ꯔꯥ ꯇꯔꯨꯛ ꯑꯣꯏ ꯅꯪꯒꯤ ꯆꯍꯤ ꯁꯦ ꯑꯗꯨꯇꯥꯔꯗꯤ ꯅꯪꯒꯤ ꯃꯉꯥꯗꯨꯗ ꯑꯅꯤꯅꯤ ꯍꯥꯞꯆꯤꯜꯂꯦ ꯈꯜꯂꯣ ꯀꯨꯟꯊ꯭ꯔꯥꯇ꯭ꯔꯨꯛ ꯀꯨꯟꯊ꯭ꯔꯥꯇꯦꯠ ꯀꯨꯟꯊ꯭ꯔꯥꯏꯄꯥꯟ ꯀꯨꯟꯊ꯭ꯔꯥꯝꯄꯟ ꯅꯤꯝꯐꯨ ꯅꯤꯐꯨꯃꯥꯊꫭꯏ ꯅꯤꯝꯐꯨꯅꯤꯊꫭꯏ ꯅꯤꯝꯐꯨꯍꯨꯝꯗꫭꯏ ꯅꯤꯝꯐꯨ ꯃꯔꯤ ꯅꯤꯄꯥꯜ ꯅꯤꯐꯨ ꯇꯔꯨꯛ ꯅꯣꯏ ꯗꯗꯥ ꯑꯍꯟꯗꯣ ꯆꯍꯤ ꯅꯤꯝꯐꯨ ꯇꯔꯨꯛ ꯅꯤꯝꯐꯨ ꯇꯔꯦꯠ
ꯃꯥꯖꯦ ꯀꯩꯅꯣ ꯎꯝ ꯀꯩꯅꯣꯅꯦ ꯑꯩꯅ ꯈꯟꯕꯗ ꯑꯩꯈꯣꯏꯒꯤ ꯏꯌꯥꯝꯕ ꯑꯍꯟꯗꯣ ꯃꯥꯅ ꯄꯣꯛꯄꯥ ꯁꯣꯛꯇꯣ ꯀꯩꯅꯣ ꯎꯝ ꯀꯩ ꯍꯥꯢꯕ ꯎꯝ
ꯅꯥꯟ
ꯂꯤꯁꯤꯡ ꯑꯃꯒꯅꯦ ꯆꯃꯥꯄꯟ ꯍꯨꯝꯗ꯭ꯔꯥ ꯃꯥꯄꯟ ꯅꯠꯇ꯭ꯔ ꯍꯣꯏ ꯅꯠꯇꯦ ꯍꯣꯏ ꯑꯗꯨꯃꯥꯏꯅ ꯅꯠꯇ꯭ꯔꯒ ꯍꯣꯏ ꯑꯥ ꯑꯗꯒꯤ ꯅꯥꯏꯟꯇꯤꯟ ꯑꯥꯏꯠꯇꯤ ꯒꯨꯝꯕ ꯁꯤꯒꯨꯝꯕ ꯑꯣꯏꯔꯝꯗꯣꯏ ꯃꯥꯜꯂꯦ
ꯑꯗꯨꯏꯗꯤ ꯑꯩꯈꯣꯏ ꯑꯩꯈꯣꯏ ꯕꯦꯁꯅꯦ
ꯑꯗꯨꯁꯨ ꯑꯗꯨꯁꯨ ꯈꯪꯗ꯭ꯔꯦꯗ ꯐꯖꯅ ꯍꯥꯏꯕꯗꯤ ꯑꯥ ꯅꯍꯥꯋꯥꯏ ꯑꯩꯅ ꯌꯥꯝ ꯄꯤꯛꯏꯉꯩꯗ ꯀꯨꯊꯤꯗ ꯈꯔ ꯎꯈꯤꯕ ꯑꯗꯨ ꯍꯧꯖꯤꯇꯤ ꯑꯩ ꯆꯞ ꯆꯥꯕꯤ ꯈꯪꯗ꯭ꯔꯦ ꯀꯥꯎꯔꯦ ꯍꯥꯏꯕ
ꯑꯗꯨꯅꯦ ꯁꯣꯛ ꯂꯤꯁꯤꯡ ꯑꯃ ꯆꯃꯥꯄꯜ ꯍꯨꯝꯗ꯭ꯔꯥ ꯃꯥꯄꯜ ꯑꯣꯏꯇꯥꯔꯗꯤ ꯑꯩꯒ ꯃꯥꯒ ꯂꯦꯡꯒꯥ ꯆꯞ ꯆꯥꯅ ꯂꯦꯡꯒꯥ ꯑꯣꯏꯗꯣꯏꯅꯦꯕ ꯑꯗꯨ ꯅꯣꯏ ꯗꯥ ꯍꯣꯏꯅ ꯍꯣꯏ ꯑꯣꯏꯔꯝꯕꯁꯨ ꯌꯥꯏ ꯑꯩꯒꯤ ꯂꯦꯡꯒꯥ ꯑꯣꯏꯔꯝꯕꯁꯨ ꯌꯥꯏ ꯑꯗꯨ ꯑꯣꯏꯇꯥꯔꯁꯨ ꯅꯣꯏ ꯕꯥ ꯅꯣꯢ ꯕꯥꯕ ꯍꯣꯢꯗꯣ ꯆꯍꯤ ꯀꯩꯅꯣꯗꯤ ꯁꯨꯔꯝꯃꯅꯤꯗ ꯅꯛꯅ ꯍꯥꯏꯔꯕꯗ ꯆꯍꯤ ꯃꯔꯐꯨ ꯑꯗꯨꯃꯥꯏꯅ ꯂꯩꯔꯝꯃꯅꯤꯗ
ꯈꯪꯗꯤꯌꯦ ꯑꯗꯨꯗꯤ
ꯎꯝ ꯅꯣꯢꯕꯥꯅ ꯆꯍꯤ ꯀꯨꯟꯊ꯭ꯔꯥꯗ ꯑꯗꯥ ꯌꯨꯝ ꯄꯥꯜꯂꯦ ꯈꯜꯂꯣꯕ ꯑꯗꯨꯇꯥꯔꯗꯤ ꯆꯍꯤ ꯃꯔꯐꯨ ꯑꯣꯢꯗꯣꯢꯅꯦ
ꯀꯩꯅꯣꯗꯤ ꯇꯧꯕꯖꯥꯠꯅꯤ ꯃꯣꯏꯁꯨ ꯃꯌꯨꯝꯕꯨꯗꯤ ꯑꯗꯨꯝ ꯊꯦꯡꯅ ꯊꯦꯡꯕ ꯆꯤꯡꯗꯣꯏꯅꯦ
ꯎꯝ ꯑꯗꯨꯃꯥꯏꯅ ꯑꯣꯏꯔꯝꯒꯅꯤ ꯑꯩ ꯈꯟꯕ ꯑꯩꯅ ꯈꯟꯕꯗꯅꯦ ꯑꯗꯨ ꯑꯣꯏꯔꯝꯒꯅꯦꯕ ꯅꯪꯒꯤ ꯃꯊꯛ ꯇꯥ ꯅꯣꯏ ꯑꯥ ꯅꯣꯏ ꯅꯥꯎꯔꯣꯟ ꯃꯔꯤ ꯃꯉꯥ ꯂꯩꯔꯤꯕꯅꯤꯅꯅꯦ
ꯎꯝ
ꯑꯗꯨꯃꯥꯏꯅ ꯑꯣꯏꯗꯣꯏꯅꯦ ꯅꯪꯕꯨ ꯇꯧꯖꯤꯟ ꯑꯥ ꯅꯤꯐꯨ ꯍꯥꯏꯖꯤꯜꯂꯛꯇꯣꯔꯕꯅꯦ ꯅꯠꯇ꯭ꯔꯥ ꯑꯥꯇꯥꯗꯤ ꯑꯗꯨꯃꯥꯏꯅ ꯑꯣꯏꯗꯣꯏꯅꯦꯕ ꯌꯥꯡꯈꯩ ꯅꯣꯏꯗꯥꯜ ꯑꯥ ꯑꯍꯥꯟꯕꯗ ꯆꯍꯤ ꯌꯥꯡꯈꯩ ꯃꯌꯥ ꯂꯩꯔꯝꯃꯅꯤ ꯑꯠ ꯇꯥꯗꯤ ꯅꯣꯢ ꯃꯥꯗꯣ ꯆꯍꯤ ꯍꯨꯝꯐꯨ ꯃꯉꯥꯗꯤ ꯑꯣꯏꯔꯣꯢꯕ ꯑꯗꯨꯅꯅꯦ ꯑꯩ ꯍꯥꯏꯗꯣ ꯅꯣꯢꯃꯥ ꯆꯍꯤ ꯇꯔꯥꯉꯥꯗꯗꯤ ꯀꯩꯁꯨ ꯃꯌꯨꯝ ꯄꯥꯜꯂꯛꯑꯝꯃꯣꯏꯗꯅ ꯑꯗꯨꯅꯦ ꯎꯝ ꯏꯃꯥ ꯏꯃꯥꯅ ꯆꯍꯤ ꯉꯟꯅ ꯆꯍꯤ ꯀꯨꯟꯗ ꯄꯥꯜꯂꯑꯦ ꯍꯥꯏꯔꯒꯁꯨ ꯃꯥ ꯍꯧꯖꯤꯛ ꯌꯥꯝꯗ꯭ꯔꯕꯅꯤꯅ ꯃꯥ ꯆꯍꯤ ꯍꯨꯝꯗ꯭ꯔꯥꯃꯨꯛ ꯃꯌꯥ ꯂꯩꯔꯝꯕꯅꯦꯕ ꯑꯩꯈꯣꯏ ꯃꯥꯅ ꯂꯩꯇ꯭ꯔꯤꯁꯦ ꯆꯍꯤ ꯃꯔ ꯐꯨ ꯇꯔꯨꯛꯅꯤ ꯀꯩꯅꯣ
ꯎꯝ ꯑꯦ ꯑꯩꯈꯣꯏ ꯃꯥ ꯍꯣꯏꯇꯩꯅ ꯈꯪꯈꯤꯕꯗ ꯀꯩꯅꯣꯗ ꯇꯧꯋꯦ ꯍꯥꯏꯌꯦ ꯑꯦꯝ ꯑꯦ ꯇꯥꯝꯃ ꯃꯇꯨꯡꯗ ꯃꯌꯨꯝ ꯄꯥꯜꯂꯛꯄꯅꯤꯗ
ꯑꯣ
ꯑꯗꯨꯗꯤ ꯆꯍꯤ
ꯑꯣꯏꯔꯔꯣꯏ ꯑꯗꯨꯗꯤ ꯃꯥ ꯆꯍꯤ ꯆꯍꯤ ꯈꯔ ꯌꯥꯝꯃꯒ ꯄꯥꯜꯂꯛꯄ ꯑꯣꯏꯗꯣꯏꯅꯤ ꯊꯥꯏꯅꯒꯤ ꯑꯃꯨꯛ ꯏꯝ ꯃꯦꯗꯤ ꯆꯍꯤꯁꯨ ꯑꯗꯨꯝ ꯌꯥꯝꯅꯕꯅꯤꯕ
ꯎꯝ
ꯊꯥꯏꯅꯗꯤ ꯆ ꯑꯩꯈꯣꯏꯒꯤ ꯆꯍꯤ ꯌꯥꯝ ꯂꯤꯔꯒ ꯂꯥꯏꯔꯤꯛ ꯇꯝꯅꯩ ꯍꯥꯏꯕ
ꯎꯝ ꯑꯗꯨꯗꯩ ꯐꯣꯇꯣꯗꯒ ꯑꯣꯏꯌꯦ ꯑꯁ ꯃꯣꯏꯒꯤ ꯃꯇꯝꯗꯣ ꯃꯣꯏ ꯐꯅꯦꯛ ꯑꯗꯨꯝ ꯁꯦꯠꯂꯦ ꯑ ꯑꯗꯨ ꯐꯤ ꯑꯃꯃꯝ ꯂꯣꯏ ꯏꯜꯂꯦ ꯊꯥꯏꯅꯩ ꯃꯇꯝꯗꯨꯒꯤ ꯕꯣꯕ ꯑꯗꯨꯒ ꯈꯪꯉꯥꯎ ꯃꯇꯣꯟ ꯅꯨꯄꯥꯒꯤꯅ ꯈꯪꯉꯥꯎ ꯃꯇꯣꯟ ꯑꯔꯥꯎꯕꯤ
ꯎꯝ ꯆꯨꯝꯃꯦ ꯑꯩꯈꯣꯏꯗꯁꯨ ꯑꯩꯈꯣꯏꯒꯤ ꯊꯥꯏꯅꯒꯤ ꯄꯣꯇꯣ ꯂꯩꯅꯕꯖꯤꯡꯗꯣ ꯑꯁꯤ ꯈꯣꯡꯒ꯭ꯔꯥꯎꯒꯁꯨ ꯃꯇꯣꯟ ꯑꯔꯥꯎꯕꯤ ꯑꯗꯒꯤ ꯑꯥꯎ ꯐꯨꯔꯤꯠꯀꯤ ꯀꯣꯂ꯭ꯔꯒꯁꯦ ꯃꯇꯣꯟ ꯁꯥꯡꯗ꯭ꯔꯣꯡ ꯁꯥꯡꯕꯤ ꯑꯗꯒꯤ ꯍꯨꯏ ꯃꯅꯥꯒꯤ ꯀꯣꯂ꯭ꯔ ꯑꯗꯨ ꯃꯣꯏꯅ ꯗꯣꯛ ꯀꯣꯂ꯭ꯔ ꯀꯧꯋꯦꯌꯦ ꯑꯗꯨ ꯑꯁ ꯐꯖꯩꯌꯦꯉ‌ꯣ ꯊꯥꯏꯅꯒꯤ ꯀꯩꯅꯣ ꯃꯌꯥꯝꯗꯣ ꯑꯩꯈꯣꯏꯒꯤ ꯀꯩ ꯍꯥꯏꯅꯤ ꯒ‌ꯦꯡꯕꯗ ꯅꯨꯡꯉꯥꯏꯕꯗꯣ ꯑꯖꯕꯗꯣ ꯑꯣꯏꯕ ꯑꯗ ꯃꯁꯝ ꯃꯅꯥꯒꯖ‌ꯦ ꯁꯥꯡ ꯁꯥꯡꯅ ꯂꯣꯏ ꯈꯥꯛꯅꯩꯕ ꯊꯥꯏꯅꯩ ꯃꯤꯁꯤꯡꯖ‌ꯦ ꯈꯪꯉꯕ
ꯈꯪꯗꯦ ꯃꯁꯝꯖꯨ ꯁꯥꯡꯉꯦ ꯑꯗꯨꯒ ꯈꯣꯡꯒ꯭ꯔꯥꯎꯖꯤꯗꯒ ꯇꯞ ꯅꯞ ꯕꯤ ꯂꯝꯕꯤ ꯂꯥꯡꯑꯒꯅ ꯃꯇꯣꯟ ꯂꯥꯎꯕꯤꯗꯨꯅꯦ ꯌꯥꯝ ꯅꯣꯛꯅꯤꯡꯉꯤ ꯌꯦꯡꯕ ꯐꯅꯕꯨ ꯐꯖꯔꯤ ꯑꯃꯕꯨ ꯄꯥꯝꯃꯦ ꯎꯝ
ꯐꯖꯕꯅꯦ ꯑꯗꯨꯒꯤ ꯑꯗꯨꯒꯨꯝꯕ ꯆꯠꯅ ꯑꯗꯨꯒꯤ ꯊꯥꯏꯅ ꯆꯠꯅꯔꯝꯕ ꯃꯌꯥꯝꯗꯨꯅꯤ ꯍꯧꯖꯤꯛ ꯑꯃꯨꯛ ꯎꯝ ꯑ ꯀꯅ ꯑꯉꯥꯡ ꯏꯟꯈꯠꯂꯛꯏꯕ ꯃꯌꯥꯝꯖꯤꯅ ꯇꯧꯔꯤꯖ‌ꯦ ꯑꯗꯨ ꯈ꯭ꯋꯥ ꯑꯩꯈꯣꯏ ꯃꯇꯝꯗꯖꯨ ꯑꯩꯈꯣꯏ ꯃꯇꯣꯟ ꯂꯥꯎꯕꯤ ꯌꯥꯝ ꯁꯦꯠꯂꯛꯑꯦꯕ ꯎꯝ ꯃꯇꯣꯟ ꯂꯥꯎꯕꯤ ꯑꯗꯒꯤ ꯐꯨꯔꯤꯠ ꯀꯣꯂ꯭ꯔꯒꯖꯤ ꯁꯥꯡꯗꯍꯟꯕꯤ ꯌꯥꯝ ꯈ‌ꯦꯠꯂꯛꯑꯦꯕ ꯑꯩꯈꯣꯏꯖ‌ꯦ ꯖꯥꯠ ꯖꯥꯠ ꯌꯥꯝ ꯇꯧꯔꯛꯑꯦꯕ ꯃꯥꯅꯤ ꯃꯇꯝ ꯃꯇꯝꯒꯤꯅꯤ ꯁꯤꯖ‌ꯦ ꯑꯃꯨꯛ ꯑꯃꯨꯛ ꯀꯩꯅꯣꯅꯦꯕꯁꯦ ꯔꯣꯇꯦꯁꯟ ꯆꯠꯄ ꯍꯥꯏꯇꯥꯔꯦꯀꯣ ꯑꯃꯨꯛ ꯔꯥꯎꯟ